ꯑ ꯇꯥꯕ꯭ꯔꯣ ꯑꯩꯁ ꯅꯦꯠꯋꯥꯛ ꯌꯥꯝ ꯅꯨꯡꯉꯥꯏꯇꯦꯍꯦ ꯉꯁꯤꯁꯤꯗꯤ
ꯑ
ꯀꯃꯥꯏ ꯇꯧꯏꯖꯅꯣ ꯅꯣꯏ ꯅꯨꯡꯉꯥꯏꯕ꯭ꯔꯣ ꯅꯦꯠꯋꯥꯛ ꯅꯨꯡꯉꯥꯏꯇꯤꯌꯦ ꯇꯨꯝꯃꯤꯔꯣ
ꯑꯣ ꯆꯥꯛ ꯏꯁꯤꯡꯗꯤ ꯆꯥꯔꯕ꯭ꯔꯣ
ꯆꯥꯔꯦ
ꯀꯔꯤ ꯃꯊꯦꯜ ꯎꯅꯔꯒꯦ ꯉꯁꯤꯗꯤ
ꯎꯝ ꯀꯩꯅꯣ ꯎꯝ ꯉꯁꯤꯁꯦ ꯀꯩꯅꯣ ꯑꯣꯏꯅꯦ ꯀꯩꯅꯣꯅꯦ ꯑꯩ ꯆꯥꯕꯗꯨꯕꯨ ꯀꯥꯎꯕ ꯀꯥꯎꯔꯦꯅꯦ ꯏꯃꯥ ꯉꯁꯤ ꯀꯩꯅꯣ ꯏꯔꯣꯟꯕ
ꯑꯣ
ꯂꯐꯨ ꯏꯔꯣꯟꯕꯅꯦ ꯎꯆꯤꯅꯥ ꯀꯥꯡꯉꯧꯅꯦ
ꯏꯁ ꯍꯥꯎꯅꯤ ꯍꯥꯎꯅꯤ ꯍꯥꯎꯅꯤ ꯎꯆꯤꯅꯥ ꯀꯪꯍꯧꯗꯨꯗꯤ ꯃꯩ ꯆꯠꯂꯝꯃꯅꯤ ꯅꯤ
ꯍꯥꯎ ꯋꯦ ꯍꯥꯎꯋꯦ
ꯅꯪꯕꯨ ꯀꯩꯅꯣ ꯅꯪ ꯍꯧꯗꯣꯡ ꯅꯥꯏꯌꯦꯕ ꯇꯧꯕꯗꯨꯕꯨ ꯈꯔ ꯈꯔ ꯐꯅꯔꯕ꯭ꯔꯣ ꯀꯃꯥꯏꯅ ꯇꯧꯒꯦ
ꯐꯣꯠꯂꯨꯔꯦ ꯍꯧꯗꯣꯡ ꯑꯃ ꯃꯈꯣꯡꯗꯣ ꯁꯦꯒꯥꯏꯗꯅ
ꯎꯝ
ꯗꯣꯛꯇꯔ ꯄꯨꯔꯒ ꯉꯟꯇꯥꯅ
ꯍꯣꯏ ꯅꯪꯅ ꯍꯥꯟꯅ ꯍꯥꯏꯕꯗꯣ ꯑꯃ ꯁꯦꯒꯥꯏ ꯌꯦꯅ
ꯑ ꯑꯗꯣ
ꯀꯩ ꯍꯥꯏꯔꯛꯀꯦ ꯗꯣꯛꯇꯔꯅ
ꯃꯥ ꯅꯕꯨ ꯗꯤ ꯌꯥꯝ ꯀꯟꯅ ꯁꯤꯔꯦꯁ ꯕꯨꯗꯤ ꯅꯠꯇꯦ ꯈꯤꯇꯪ ꯀꯩꯅꯣ ꯇꯧꯔꯀꯥꯟꯗ ꯑꯗꯨꯗ ꯌꯥꯅꯤ ꯍꯥꯏ ꯁꯌꯣꯜꯗꯣ ꯆꯤꯡꯈꯠꯂꯀꯥꯟꯗ ꯐ‌ꯣꯠꯆꯟꯕ ꯌꯥꯅꯤ ꯍꯥꯏꯌꯦꯕ
ꯑ ꯑ
ꯑꯗꯨ ꯑꯗꯨꯒ ꯇꯧꯁꯦꯅ ꯍꯤꯗꯥꯛ ꯂꯥꯡꯊꯛ ꯇꯧꯔꯒ ꯗ꯭ꯔꯦꯁꯤꯡ ꯇꯧ ꯍꯥꯏꯔꯦ ꯎꯝ
ꯑꯥ
ꯑꯗꯣ ꯃꯣꯏ ꯗ꯭ꯔꯦꯁꯤꯡ ꯇꯧꯕꯁꯦ ꯑ ꯀꯔꯤ ꯃ ꯃꯤꯔꯦ ꯁꯤꯖꯤꯟꯅ ꯀꯩꯅꯣꯗꯣ ꯏꯁꯄ꯭ꯔꯤꯠꯇꯨ ꯑꯣꯏꯅ ꯆꯥꯝꯊꯣꯛꯀꯗ꯭ꯔꯥ ꯑꯩ ꯒ꯭ꯌꯥꯟ ꯇꯥꯗ꯭ꯔꯦꯕ ꯑꯗꯨꯝꯗꯤ ꯍꯪꯉꯛꯇ꯭ꯔꯦꯕ
ꯑꯣ ꯅꯣꯏꯗꯤ ꯑꯗꯨꯝ ꯇꯧꯖꯗꯣꯏꯔꯣ
ꯍꯣꯔꯦꯟꯟꯅ ꯍꯣꯔꯦꯟ ꯑꯩꯈꯣꯏꯅ ꯑꯗꯨꯝ ꯇꯧꯖꯔꯛꯁꯤꯔꯥꯅ ꯈꯜꯂꯦ ꯗꯣꯛꯇꯔ ꯄꯨꯠꯊꯣꯛ ꯄꯨꯁꯤꯟ ꯇꯧꯕꯩ ꯃꯍꯨꯠꯇ
ꯎꯝ ꯃ ꯁꯤꯗꯤꯅ ꯀ ꯆ ꯀꯁ
ꯑꯣ ꯚꯦꯛꯁꯤꯟ ꯀꯥꯕ ꯆꯠꯀꯅꯤ ꯍꯧꯗꯣꯡ ꯆ ꯀꯅꯤ ꯆꯕꯅꯤ ꯍꯧꯗ ꯁꯅ ꯀꯥ ꯄꯨꯅꯤ ꯎꯝ ꯅꯨꯡꯁꯥꯁꯨ ꯌꯥꯝ ꯁꯥꯏ ꯇ ꯂꯦꯟꯕ ꯌꯥꯝ ꯋꯥꯏ ꯁꯥꯔꯒ ꯀꯥꯟꯗꯗꯤꯀꯣ ꯊꯕꯛ ꯃꯌꯥꯝ ꯂꯩꯔꯒꯁꯨ ꯃ ꯀꯥꯡꯪꯊꯣꯛ ꯆꯥꯝꯕꯗ ꯇꯧ ꯉꯝꯗꯕꯗꯣ
ꯎꯝ
ꯁꯣꯛ ꯊꯕꯅ ꯍꯦꯜꯂꯛꯄꯒꯤ ꯏꯁꯥꯁꯦ ꯎꯝ ꯎꯝ
ꯋꯥꯕꯅꯦ ꯇ ꯎꯁꯥ ꯁꯥꯕꯖꯦ ꯅꯒꯨꯝꯃ ꯀ ꯑꯃ ꯊꯛꯆꯜꯂꯒ ꯆꯤꯡꯒꯨꯝꯕ ꯃꯥꯟꯒꯨꯝ ꯆꯠꯂꯒꯅꯦ ꯍꯥꯏꯇꯥꯅ ꯄꯣꯊꯥꯔꯒ ꯏꯪ ꯏꯪ ꯂꯥꯎꯕ ꯃꯐꯝꯗ ꯂꯩꯔꯗꯤ ꯀꯌꯥꯝ ꯅꯨꯡꯉꯥꯏꯅꯤ ꯑꯩꯁꯨ ꯇꯧꯐꯝ ꯈꯪꯗꯦ ꯅꯪꯉꯣꯟꯗ ꯐꯣꯟ ꯇꯧꯔꯛꯏꯅꯦ ꯀꯔꯤ ꯀꯔꯤ ꯇꯧꯔꯤꯒꯦꯅ
ꯎꯝ ꯑꯩꯗꯤ ꯃꯄꯥꯟꯗ ꯌꯥꯝꯨꯛ ꯀꯣꯏꯅꯤꯡꯉꯦ
ꯑ ꯀꯔꯣꯗ ꯃꯅꯤ ꯀꯨꯋꯥꯃꯗ ꯑ ꯇꯨ ꯋꯥꯝ ꯀꯦ ꯁꯥꯀꯨꯃꯥ ꯏꯟꯗꯤꯌꯥꯒꯤ ꯃꯐꯝ ꯑꯏꯤꯡꯕ ꯆꯠ ꯀꯥꯗ ꯂꯩꯗꯅ ꯔꯖꯤꯂꯤꯡꯒꯨꯝꯕ ꯑꯥ ꯃꯅꯥ ꯍꯧꯖꯤꯛꯁꯨ ꯑꯗꯨꯝ ꯎꯟ ꯂꯩꯔꯝꯕꯗꯣ
ꯂꯩ ꯂꯩ ꯏꯪꯗꯕ ꯍꯣꯏ ꯁꯨꯝ ꯀꯥꯟꯗꯅ ꯍꯦꯟꯅ ꯅꯨꯡꯉꯥꯏꯖꯅ ꯃꯣꯏꯗꯤ ꯀꯣꯏꯕ
ꯏ ꯁꯥꯔꯣꯏꯗꯕ ꯃꯐꯝ ꯑꯌꯪꯕ ꯃꯐꯝꯅꯤꯅꯀꯣ
ꯑꯥ ꯍꯥꯏꯗꯤ ꯑꯩꯈꯣꯏ ꯁꯤ ꯁꯥꯒꯠꯂꯤꯗꯅ ꯃꯁꯥ ꯏꯟꯖꯔꯂꯤꯖ ꯃꯐꯝꯅꯤꯅ ꯃꯣꯏꯗꯨꯗꯤ ꯌꯥꯝ ꯅꯨꯡꯉꯥꯏꯖꯗꯣꯏꯅꯦꯕ
ꯑꯁ ꯑꯩꯗꯤ ꯑꯃꯨꯐꯥꯎ ꯆꯠꯇ꯭ꯔꯤꯀꯣ ꯃꯅꯤꯄꯨꯔꯒ ꯑꯃꯣꯟꯗꯒꯤ ꯍꯦꯟꯅꯕꯨ ꯑꯩ ꯑꯥ ꯀꯩꯅꯣ ꯐꯧꯗꯤ ꯆꯠꯂꯦ ꯀꯁꯥꯔ ꯐꯥꯎꯗꯤ ꯆꯠꯂꯦ ꯑꯗꯨꯁꯨꯅꯦ ꯁꯥꯕꯅ ꯑꯗꯨ ꯉꯝꯗꯦꯕ ꯑꯁꯥꯕ ꯃꯇꯝꯗ ꯆꯠꯄꯗꯤ ꯁꯨꯡꯉꯝ ꯉꯝꯗ
ꯕꯦꯡꯒ꯭ꯂꯣꯔꯒꯨꯝꯕ ꯁꯤꯂꯣꯡꯒꯨꯝꯕ ꯆꯠꯄ ꯀꯅꯅꯨꯡꯉꯥꯏꯅꯤ ꯎꯝ
ꯑꯩꯈꯣꯏ ꯄꯩꯁꯥ ꯈꯔ ꯈꯥꯏꯅꯔꯒ ꯇ꯭ꯔꯤꯞ ꯑꯨꯇꯪ ꯀꯣꯏꯊꯔꯨꯁꯦꯕ꯭ꯔꯣ
ꯑꯗꯨꯅꯤ ꯑꯗꯨꯅꯤꯅꯦ ꯑꯩꯈꯣꯏꯁꯨ ꯈꯜꯂꯁꯦ ꯏꯁꯇꯥꯏꯄꯦꯟꯁꯦ ꯐꯪꯉꯒ ꯃꯔꯨꯞ ꯌꯥꯎꯁꯦ ꯍꯥꯏꯅꯔꯤꯕ ꯑꯩꯈꯣꯏꯅ
ꯑꯥ
ꯑꯗꯨꯒ ꯀꯣꯏꯕ ꯆꯠꯄ ꯈꯪꯗꯦ ꯀꯣꯏꯕ ꯆꯠꯄꯒꯤ ꯑꯣꯏꯅ ꯄꯩꯁꯥꯁꯦ ꯇꯧꯁꯜꯂꯁꯦ ꯍꯥꯏꯅꯔꯤꯕ
ꯑꯣ ꯅꯣꯏ ꯑꯗꯨꯝ ꯆꯠ ꯌꯥꯏ ꯅꯣꯡ ꯐꯥꯗꯣꯛꯁꯨ ꯀꯣꯏꯊꯣꯛ ꯌꯥꯏ ꯀꯩꯗꯧꯔꯒꯦ ꯍꯥꯏꯗꯤ ꯄꯨꯟꯁꯤꯅꯤ ꯄꯨꯟꯁꯤꯔꯣꯅꯤ ꯀꯩꯅꯣ
ꯑꯗꯨꯅꯦ ꯍꯂꯨꯒꯤꯅ ꯍꯥꯟꯈꯤꯗꯣꯔꯦꯅꯦ ꯑꯩꯕꯨꯣ
ꯏꯁꯇꯥꯥꯏꯠ ꯄꯦꯟ ꯐꯪꯉ ꯀꯥꯟꯗꯗꯤ ꯀꯔꯝ ꯀꯥꯟꯗ ꯄꯤꯅꯤ ꯍꯥꯏꯒꯦ
ꯎꯝ ꯍꯟꯇꯛ ꯄꯥꯕꯗꯤ ꯖꯨꯟꯗꯒꯤ ꯇꯧꯅꯤ ꯍꯥꯏꯕꯅꯤ ꯑꯗꯣ ꯃꯣꯏ ꯀꯔꯤ ꯀꯔꯤ ꯄ꯭ꯔꯣꯁꯦꯁ ꯈꯔ ꯋꯥꯠꯂꯤꯕ ꯃꯥꯜꯂꯦ ꯖꯨꯟ ꯂꯥꯁ ꯐꯥꯎ ꯀꯣꯡ ꯅꯨꯡꯉꯥꯏꯗꯨꯣꯏꯔꯥ ꯈꯪꯗꯦ
ꯑꯁ ꯊꯕꯛꯁꯨ ꯍꯟꯗꯛꯇꯤ ꯌꯥꯝꯗꯤ ꯀꯧꯔꯦ ꯕꯣꯠ ꯃꯃꯥꯡꯒꯤ ꯄꯩꯁꯥꯥꯁꯦ ꯇꯅꯤꯡꯅꯦꯦ ꯂꯧꯅꯗꯣꯏꯁꯦ
ꯍꯣꯏ
ꯑꯗ ꯈꯪꯗꯦ ꯑꯩꯁꯨ ꯇ꯭ꯔꯥꯏꯗꯤ ꯃꯌꯥꯝ ꯇꯧꯁꯟꯕꯅꯦ ꯈꯜꯂꯦ ꯈꯜꯂꯦ ꯈꯟꯗ꯭ꯔ ꯈꯟꯗ꯭ꯔ ꯊꯥꯐꯝ ꯊꯣꯛꯄ ꯑꯗꯨꯝ ꯊꯥꯖꯤꯜꯂ ꯌꯦꯡꯉꯕꯅꯦ
ꯃꯥꯅꯦ ꯇꯧꯁꯟꯕꯗꯤ ꯂꯣꯏ ꯌꯥꯏ ꯀꯩꯅꯩꯅꯣ
ꯊꯒꯤꯦꯅꯦ ꯑꯩꯖꯤ ꯃꯥꯅꯗ ꯕꯤ ꯈꯔ ꯍꯧꯕꯅꯦ ꯅꯪꯁꯨ ꯍꯥꯏꯐꯦꯠ ꯍꯥꯏꯒꯦꯅ ꯑꯩꯁꯨ ꯇꯧꯔꯛꯏꯅꯦ ꯅꯍ ꯅꯤꯡꯁꯤꯡꯉꯝꯕꯗꯣ ꯆꯠꯄ ꯌꯥꯕ ꯃꯐꯝꯗꯣ ꯍꯪꯅꯔꯛꯑꯣ ꯇꯥꯟꯅꯔꯑꯣ ꯈꯤꯇꯪ ꯈꯔ ꯏꯪꯗꯕ ꯖꯒꯥ ꯑꯗꯨꯝ ꯐꯝꯉ ꯈꯔ ꯆꯥꯕ ꯌꯥꯕꯗꯣ ꯑꯗꯣ ꯍꯪꯅꯔꯁꯤ ꯀꯅꯥ ꯆꯠꯁꯤꯒꯦ ꯀꯃꯥꯏꯅ ꯇꯧꯁꯤꯒꯦꯅ
ꯌꯥꯏꯌꯦ
꯭ꯔꯒ ꯑꯗꯨꯝ ꯃꯣꯏꯅꯁꯨ ꯇꯧꯔꯨꯁ ꯆꯠꯂꯨꯁꯤꯕꯨꯗꯤ ꯑ ꯆꯂꯨ ꯆꯕꯨ
ꯏꯪ ꯏꯪ ꯂꯥꯎꯒꯗꯕ
ꯍꯌꯦꯡꯒꯤꯅꯦ
ꯎꯝ
ꯍꯌꯦꯡꯒꯤꯅꯦ ꯃꯐꯝ ꯑꯃ ꯎꯒ ꯌꯥꯝ ꯍꯥꯎꯧꯕ ꯑꯃꯗꯤ ꯂꯩ ꯍꯥꯏꯌꯦ ꯎꯖꯥꯎ ꯑꯩꯈꯣꯏꯒꯤ ꯐꯣꯇꯣꯛ ꯈꯠꯅꯕ ꯌꯥꯝ ꯐꯖꯅ ꯃꯣꯏ ꯂꯩ ꯃꯆꯨ ꯑꯉꯧꯕ ꯑꯉꯧꯕꯒ ꯁꯥꯠꯂꯒ ꯐ ꯇꯣꯗꯒꯕꯨꯗꯤ ꯌꯥꯝ ꯎꯑꯦꯕꯀꯣ ꯑꯗꯨ ꯃꯐꯝꯗ ꯑꯣꯏꯅ ꯆꯠ ꯁꯤꯔꯥꯏ ꯂꯝꯗꯣ ꯈꯔ ꯍꯥꯏꯊꯕ ꯍꯥꯏꯔꯒꯗꯤ ꯐꯌꯦꯡ ꯂꯣꯏꯨꯞꯇꯥꯏꯅꯗ ꯏꯃꯥꯟꯅꯕꯤꯁꯨ ꯂꯩꯕꯅꯤ ꯃꯥꯥꯟꯅꯕꯤꯕꯨꯗꯤꯒꯨꯝꯩ ꯑꯄꯥꯝ ꯑꯣꯏꯔ ꯇꯣꯡꯉ ꯑꯗꯨꯕꯨꯗꯤ ꯃꯄꯥꯝꯅꯤꯅꯪ ꯐꯅꯔꯅꯤ ꯃꯩ ꯍꯌꯦꯡꯗꯒꯤ ꯏꯃꯥꯟꯅꯕꯤꯗꯨ ꯃ ꯄꯥꯡꯈ꯭ꯔꯦꯕ ꯃꯃꯩ ꯄꯥꯟꯗ꯭ꯔꯤꯉꯩꯗ ꯑꯣꯏ ꯍꯥꯏꯗꯤ ꯃꯣꯏꯗ ꯆꯠꯂꯒ ꯑꯗꯨꯝ ꯉꯍꯥꯛꯞꯄꯅꯣ ꯇꯧ ꯌꯥꯕ ꯑꯗꯨꯅꯤꯄꯨꯗꯤ ꯃꯌꯨꯝ ꯄꯥꯡꯉꯃꯤꯅꯤ ꯌꯥꯔꯔꯣꯏ ꯑꯗꯨꯃꯥꯏꯅ ꯈꯔ ꯍꯧꯅꯔꯒ ꯑꯩꯈꯣꯏ ꯃꯁꯦꯟ ꯑꯝꯇ ꯍꯧꯅꯔꯒ ꯑꯇꯪ ꯆꯠꯊꯣꯛꯎꯔꯁꯤ ꯍꯥꯏꯅ ꯍꯥꯏꯥꯟꯗ ꯃꯣꯏ ꯈꯔ ꯃꯌꯥꯅꯔꯦ ꯑꯗꯣ ꯅꯪꯁꯨ ꯍꯪꯉꯛꯏꯕ ꯅꯪ ꯌꯥꯎꯍꯟꯁꯤ ꯋꯥꯔꯤ ꯋꯥꯋꯇꯥꯏ ꯁꯥꯟꯅꯕꯗꯣ ꯅꯨꯡꯉꯥꯏ ꯍꯥꯏꯗꯅ ꯇꯧꯔꯤꯕ ꯁꯖꯦꯁꯟ ꯈꯣꯠꯄ ꯅꯨꯡꯉꯥꯏ ꯑꯩꯉꯣꯟꯗꯒꯤ ꯀꯩꯒꯤꯅ ꯑꯗꯨꯝ ꯍꯥꯏꯔꯛꯑꯦ
ꯌꯥꯏ ꯌꯥꯏ ꯆꯠꯁꯦ
ꯌꯥꯒꯗ꯭ꯔꯣ ꯊꯕꯛ ꯇꯤꯟꯒꯗ꯭ꯔꯥ ꯀꯃꯥꯏꯅ ꯇꯧꯒꯅꯤꯅ ꯑꯩꯁꯦ ꯍꯪꯉꯛꯏꯅꯤꯅꯦ
ꯌꯥꯅꯤ ꯌꯥꯅꯤ ꯆꯁꯦ
ꯊꯣꯡ ꯅꯥꯏꯒ ꯉꯥꯏꯍꯥꯛ ꯂꯩꯔꯒ ꯑꯃ ꯇꯧꯋꯦ ꯈꯣꯠꯂꯦ ꯍꯥꯏꯕꯗ ꯑꯩꯁꯨ ꯀꯌꯥ ꯅꯪꯉꯣꯟꯗ ꯁꯨꯝ ꯌꯥꯎꯗ ꯌꯥꯗꯦ ꯑꯗꯨ ꯇꯧꯗꯦ ꯑꯗꯩ ꯅꯪ ꯄ ꯍꯥꯏꯖꯤꯟꯕꯁꯨ ꯅꯨꯡꯉꯥꯏꯇꯕ ꯁ ꯅꯑ ꯀꯩꯕꯅꯤꯅ ꯑꯗꯨꯥꯏꯅ ꯃꯥꯂ ꯀꯣꯝꯃꯀꯥꯟꯗ ꯍꯪꯉꯛ ꯑꯦ ꯅ ꯍꯥꯏꯈꯤꯕ
ꯎꯝ
ꯑꯗꯨꯅ ꯌꯨꯝꯗ ꯁꯨꯝ ꯂꯩꯩꯁꯤꯜꯂꯁꯨ ꯉꯥꯏꯍꯥꯛ ꯅꯣꯡ ꯐꯥꯗꯣꯛ ꯈꯠꯇꯣꯛꯄꯗꯤ ꯌꯥꯏꯗꯅ ꯁꯤꯗꯒꯤ ꯑꯩꯈꯣꯏꯅ ꯀꯩ ꯀꯩꯅꯣ ꯑꯥ ꯀꯩ ꯀꯩꯅꯣ ꯁꯦꯝꯕ ꯁꯥꯕ ꯄꯨꯔꯒ ꯑꯗꯒꯤ ꯃꯄꯥꯟꯗꯒꯤ ꯆꯥꯕ ꯊꯛꯄꯗꯣ ꯅꯨꯡꯉꯥꯏꯇꯦ ꯍꯥꯏꯔꯒꯁꯨ ꯀꯣꯏ ꯏꯁꯥꯅꯥꯁꯤ ꯍꯥꯞꯆꯔꯒ ꯌꯨꯝꯗꯒꯤ ꯆꯥꯅꯤꯡ ꯆꯥꯅꯤꯡꯕꯗꯣ ꯀꯅꯥ ꯀꯅꯥꯅꯣ ꯈ ꯎꯅꯔꯒ ꯑꯗꯨꯝ ꯆꯠꯄ ꯌꯥꯗ꯭ꯔꯣ
ꯎꯝ
ꯁꯝꯃꯔ ꯑꯣꯏꯕꯅꯤꯅ ꯍꯩ ꯔꯥ ꯈꯔ ꯄꯨꯔꯅꯤ ꯑꯗꯒꯤ ꯃꯣꯏ ꯆꯤꯛꯀꯟ ꯅꯨꯡꯛꯀꯟ ꯆꯥꯅꯤꯡꯕ ꯀꯥꯡꯕꯨꯅꯠ ꯆꯤꯛꯀꯟ ꯀꯩꯀꯩ ꯃꯌꯨꯝꯗꯤ ꯍꯧꯔꯛꯑꯁꯨ ꯌꯥꯏ
ꯎꯝ ꯎꯝ
ꯑꯗꯨꯒ ꯑꯍꯩ ꯑꯍꯩꯕ ꯈꯔ ꯈꯔ ꯇꯧꯅꯔꯒ ꯑꯗꯨꯝ ꯄꯨꯔꯛꯑꯒ ꯉꯁꯥꯏ ꯄꯥꯛꯄꯝ ꯄꯨꯔꯅꯤ ꯄꯨꯔꯒ ꯆꯠꯂꯨꯔꯀꯗ ꯑꯗꯨꯝ ꯐꯝꯃ ꯈꯣꯠꯂꯒ ꯌꯥꯥꯊꯥ ꯆꯥꯔꯒ ꯉꯥꯏꯍꯥꯛ ꯐꯣꯇꯣ ꯅꯨꯡꯇꯣ ꯀꯥꯞꯄ ꯈꯣꯠꯂꯒ ꯑꯗꯨꯝ ꯊꯦꯡꯗ꯭ꯔꯤꯉꯩꯗ ꯍꯜꯂꯛꯄ ꯌꯥꯏꯗꯅ
ꯎꯝ ꯑꯗꯣ ꯑꯦꯄꯜ ꯐꯥꯔꯝ ꯑꯅ ꯑꯃ ꯇꯧꯕꯗꯣ ꯑꯗꯨꯗꯤ ꯅꯨꯡꯁꯥ ꯌꯥꯝ ꯁꯥꯕ ꯃꯥꯜꯂꯤ
ꯍꯣꯏꯅꯦ ꯅꯨꯡꯁꯥ ꯁꯥꯥꯝꯗꯤ ꯎꯔꯨ ꯃꯔꯨꯝꯗꯤ ꯀꯌꯥ ꯂꯩꯇꯕ ꯃꯥꯂꯦ ꯑꯗꯨꯗꯣ
ꯍꯣꯏ ꯏꯁꯤꯡ ꯃꯄꯜ ꯑꯣꯏ ꯀꯣꯏ ꯇꯧꯕꯅꯤꯅ ꯍꯣꯏ
ꯤ ꯅꯨꯡꯉꯥꯏꯗꯧ ꯃꯥꯟꯗꯦ ꯈꯔ ꯎꯖꯥꯎ ꯀꯔꯤ ꯎꯔꯨꯝ ꯈꯔ ꯂꯩꯕ ꯃꯐꯝ ꯂꯩꯗꯅ ꯑꯅꯤ ꯊꯂꯨꯕꯕꯨꯗꯤ ꯌꯥꯏ ꯆꯠꯄꯗ ꯑꯗꯨꯝ ꯉꯥꯏꯍꯥꯛ ꯀ ꯈꯕꯤ ꯁꯥꯎꯅꯔꯕ ꯑꯣꯏꯔꯒꯗꯤ ꯑꯗꯣ ꯃꯣꯏꯠ ꯖꯒꯥꯗꯨꯗꯤ ꯍꯧꯖꯤꯛꯀꯤꯦꯄꯜꯒꯤꯩꯗꯨꯗꯤ ꯄꯨꯈ꯭ꯨꯗꯤ ꯂꯩ ꯄꯨꯈ꯭ꯔꯤ ꯂꯩꯕ ꯃꯐꯝꯁ ꯑꯗꯨꯝ ꯏꯪꯗꯤ ꯏꯪꯕꯅꯦꯕꯀꯣ ꯅꯨꯡꯁꯤꯠ ꯆꯥ ꯁꯤꯜꯂꯗꯤ ꯅꯣꯏꯁꯨ ꯃꯊꯊ ꯊꯥꯕꯥꯞ ꯌꯥꯝ ꯍꯥꯡꯉꯗꯤ ꯅꯨꯡꯁꯥꯝꯗ ꯐꯛ ꯊ ꯐꯝꯕꯗꯣ ꯋꯥꯏꯗꯅ ꯅꯨꯡꯁꯥ ꯀꯥꯊꯦꯛꯀꯅꯦꯕ ꯁꯟꯕ ꯇꯧꯔꯅꯦꯕ ꯍꯥꯏꯗꯤ ꯅꯤꯡꯊꯝꯊꯥ ꯅꯥꯇꯥꯃꯤꯅꯥ ꯀꯥꯂꯦꯟꯗꯗꯤ ꯃꯩꯁꯥ ꯃꯔꯛꯇꯗꯤ ꯐꯝꯕꯗꯨꯗꯤ ꯋꯥꯅꯤꯗꯅ
ꯎꯝ ꯀꯩꯅꯣ ꯇꯧꯒꯗꯅꯤꯗ ꯎꯝ ꯃꯥꯅꯦ ꯅꯨꯡꯗꯥꯡ ꯋꯥꯏꯔꯝꯒꯃ ꯅꯥꯗ꯭ꯔꯗꯤ ꯅꯨꯡꯉꯥꯏꯔꯣꯏ
ꯑꯥ ꯑꯗꯨꯅꯦ ꯍꯧꯖꯤ ꯑꯗꯨꯏ ꯁꯝꯃꯔꯁꯦ ꯀꯩꯁꯨ ꯌꯥꯝ ꯀꯟꯅ ꯅꯨꯃꯤꯠ ꯇꯥꯕ ꯊꯦꯡꯉꯕꯅꯤꯗ ꯄꯨꯡ ꯇꯔꯨꯛꯀꯁꯦ ꯑꯗꯨꯝ ꯌꯥ ꯅꯦꯕ
ꯎꯝ ꯄꯨꯡ ꯑꯍꯨꯝ ꯃꯈꯥꯏ ꯃꯔꯤ ꯁ꯭ꯋꯥꯏꯗ ꯊꯣꯛꯄꯀꯣ ꯑꯍ ꯑꯍꯨꯝ ꯑꯥꯗꯨꯋꯥꯏ ꯁꯨꯝ ꯆꯠꯂꯒ ꯃꯔꯤ ꯃꯉꯥ ꯁꯨꯃꯥꯏꯅ ꯂꯩꯕ
ꯎꯝ
ꯑꯗꯨꯏꯗꯤ ꯌꯥꯕꯁꯨ ꯌꯥꯏ ꯑꯗꯨꯃꯥꯏꯅ
ꯀꯌꯥꯝ ꯀꯨꯏꯅ ꯂꯩꯅꯦ ꯉꯍꯥꯛ ꯄꯣꯊꯥꯔꯒ ꯑꯃ ꯑꯩꯈꯣꯏꯒꯤꯅꯦ ꯅꯨꯡꯁꯥ ꯏꯪꯊꯈ꯭ꯔꯒꯅꯦ ꯅꯨꯡꯁꯥ ꯈꯔ ꯏꯪꯊꯔꯒ ꯑꯩꯈꯣꯏꯒꯤ ꯌꯥꯝ ꯏꯪꯕ ꯃꯇꯝ ꯑꯃꯈꯛ ꯇꯥꯏꯃꯤꯡꯈꯛ ꯌꯥꯎꯕꯅꯦꯕ ꯅꯨꯃꯤꯠꯁꯦ ꯄꯨꯔꯥ ꯆꯪꯈ꯭ꯔꯒ ꯏꯪꯂꯤ ꯏꯪꯂꯤ ꯇꯧꯔꯛꯄꯒꯤ ꯑꯃ ꯂꯩꯕꯅꯦ ꯑꯗꯨ ꯑꯗꯨꯒꯤ ꯃꯇꯥꯡ ꯌꯥꯝ ꯅꯨꯡꯉꯥꯏꯕꯅꯦꯕ ꯑꯩꯈꯣꯏ ꯁꯤꯏ ꯌꯥꯔꯟꯗ ꯀꯥꯏꯅ ꯌꯥꯔꯟ ꯌꯥꯔꯟ ꯄꯥꯠ ꯀꯥꯏꯅꯁꯦ ꯃꯤ ꯃꯌꯥꯝ ꯌꯦꯡ ꯂꯥꯛꯅꯗꯔꯥ ꯅꯨꯝꯗꯥꯡ ꯋꯥꯏꯔꯝꯗꯒ ꯁꯨꯝ ꯌꯦꯡꯕ ꯋꯥꯥ ꯟꯠꯕ ꯃꯥꯒꯤ ꯚ꯭ꯌꯨ ꯑꯗꯒꯤ ꯃꯐꯝ ꯆꯤꯡ ꯃꯊꯛ ꯑꯣꯏꯕꯒꯤ ꯏꯪ ꯏꯪ ꯂꯥꯎꯕꯒꯤ ꯑꯗꯨꯗꯒ ꯖꯨꯁꯀ ꯇꯧꯔꯒ ꯊꯛꯑꯒ ꯍꯃꯒ ꯄꯈꯥꯡ ꯂꯩꯁꯕꯤ ꯃꯌꯥꯝ ꯀꯣꯏꯕ ꯂꯥꯛꯄꯥꯅꯦꯟ ꯑꯗꯣ ꯑꯩꯈꯣꯏꯁꯤꯗꯤ ꯏꯅꯛ ꯅꯛ ꯂꯩꯔꯝꯃꯤꯅ ꯑꯥꯇꯥ ꯎꯔꯦꯗꯅ ꯑꯗꯨꯗꯤ
ꯎꯝ
ꯆꯠꯇꯕ ꯃꯐꯝꯒꯨꯝꯕ ꯑꯃ ꯆꯠꯅꯤꯡꯉꯤꯗꯅ
ꯎꯝ
ꯑꯗꯨꯅꯦ ꯑꯩꯅ ꯅꯪꯁꯨ ꯌꯥꯎꯍꯟꯅꯤꯡꯕ ꯅꯪꯅ ꯊꯕꯛ ꯆꯤꯟꯗ꯭ꯔꯒꯗꯤ ꯅꯪꯁꯨ ꯆꯠꯂꯨꯁꯤ ꯍꯧꯅꯔꯒ ꯁꯤꯅꯤ ꯀꯥꯡ ꯃꯅꯨꯡ ꯑꯣꯏꯔꯁꯨ ꯌꯥꯏ ꯀꯥꯡ ꯀꯨꯏꯗ꯭ꯔꯦ ꯑꯗꯨꯗꯨꯟ ꯅꯠꯇ꯭ꯔꯒꯅ ꯉꯁꯤ ꯇꯔꯥꯅꯤ ꯃꯉꯥꯅꯤ ꯇꯔꯥꯅꯤꯃꯨꯛꯀꯤ ꯃꯇꯨꯡ ꯑꯣꯏꯔꯁꯨ ꯌꯥꯏ ꯇꯥꯏꯃꯤꯡꯗ ꯅꯪ ꯊꯕꯛ ꯆꯠꯄ ꯈꯣꯠꯄ ꯁ꯭ꯀꯨꯜ ꯀꯩꯅꯣ ꯇꯧꯕ ꯅꯪ ꯊꯕꯛ ꯆꯠꯄ ꯈꯣꯠꯄ ꯀꯩꯅꯣ ꯇꯧꯔꯒꯗꯤ ꯍꯥꯏ ꯀꯨꯝꯃꯃꯤꯅꯦ ꯑꯗꯨ ꯀꯣꯃꯠ ꯊꯕꯛ ꯆꯠꯊꯣꯛꯄ ꯃꯤꯗꯤ ꯀꯩꯅꯣ ꯇꯧꯋꯤꯗꯅ ꯑꯗꯨꯅ ꯌꯦꯡꯉꯁꯦ ꯑꯩ ꯑꯗꯨꯝ ꯄꯥꯎ ꯐꯥꯎꯔꯛꯀꯦ ꯑꯗꯨꯒ ꯅꯪ ꯍꯥꯏꯔꯣ ꯅꯪꯁꯨ ꯇꯨꯝꯅꯤꯡꯕ ꯃꯥꯜꯂꯦ ꯍꯣꯏ ꯍꯣꯏ ꯄꯣꯊꯥꯔꯣ ꯄꯣꯊꯥꯔꯣ ꯊꯝꯃꯣ ꯊꯝꯃꯣ ꯎꯝ